ꯔ
ꯀꯩꯗꯃꯤꯅꯣ
ꯑꯗꯨꯝ ꯆꯥꯛꯊꯣꯛꯑꯒ ꯍꯤꯞꯄ ꯂꯩꯌꯦ
ꯅꯪꯁꯦ ꯑꯩꯅ ꯌꯨꯝꯗ ꯂꯩꯇꯕ ꯃꯥꯜꯂꯦꯀꯣ
ꯂꯩꯩꯇꯦ ꯑꯦ ꯀꯣꯏꯕ ꯈꯣꯠꯄ ꯂꯥꯡꯕꯗ ꯑꯣꯏ ꯇꯧꯔꯛ ꯂꯩꯌꯦ ꯑꯩꯗꯤ
ꯑꯗꯨꯒꯨꯝꯕꯗꯣ ꯇꯥꯎꯒꯅꯨꯅꯦ ꯍꯧꯖꯤꯛ ꯀꯩ ꯌꯦꯟꯁꯥꯡ ꯆꯥꯔꯒꯦ
ꯑꯩꯈꯣꯏ ꯗꯤ ꯆ
ꯑꯩꯈꯣꯏꯗꯤꯀꯣ ꯃꯊꯦꯜ ꯌꯥꯝꯃꯦ ꯇꯥꯕ꯭ꯔꯣ ꯃꯊꯦꯜ ꯌꯥꯝ
ꯑ
ꯎꯈꯣꯏ ꯑꯀꯪꯕꯅꯦ
ꯎꯝ
ꯑꯗꯨꯒ ꯎꯇꯤꯅꯦ ꯑꯗꯨꯒ ꯀꯩ ꯀꯩꯅꯣ ꯑꯣ ꯊꯨꯝꯌꯥꯛꯄꯤ ꯑꯉꯧꯕꯅꯦ
ꯍꯝ
ꯑ ꯌꯥꯃꯦ ꯑꯗꯨ
ꯍꯥꯎꯏꯅ ꯅꯆꯦꯗꯅꯑ ꯍꯥꯏꯕꯒꯨꯝ ꯇꯧꯋꯤꯅꯦ ꯀꯃꯥꯏꯅ ꯇꯧꯕ꯭ꯔꯣꯕꯣ
ꯍꯣꯏꯟꯅꯔꯒ ꯇꯨꯝꯃꯒ ꯂꯩꯌꯦ
ꯎ ꯊꯕꯛ ꯆꯠꯇ꯭ꯔꯦ
ꯍꯣꯏ ꯆꯠꯇꯦ ꯑꯩꯩꯅ ꯌꯨꯝ ꯆꯠꯈ꯭ꯔꯣ ꯍꯥꯏꯕꯅꯦ ꯗ ꯆꯥ ꯀꯗꯔꯁꯗ ꯏꯗꯔꯥꯗꯤ ꯈꯣꯟꯗ
ꯌꯨꯝ ꯆꯠꯈ꯭ꯔꯣ ꯍꯥꯏꯕ ꯃꯥꯅ ꯊꯥꯏ ꯌꯥꯝ ꯉꯝꯗꯕ ꯃꯥꯁ ꯊꯥꯏ ꯚꯣꯏꯁ ꯊꯥꯔꯛꯄꯗꯣ
ꯑꯣꯏ
ꯃꯥꯒꯤ ꯊꯕꯛ ꯈꯨꯇꯧꯗꯣ ꯌꯥꯔꯔꯣꯏꯌꯦ ꯃꯁꯥ ꯌꯥꯝ ꯁꯣꯛꯑꯅꯤ
ꯈꯣꯡ ꯅꯤꯃꯥꯁꯀ
ꯇꯨꯝꯕ ꯆꯥꯕ ꯃꯇꯝ ꯀꯩꯅꯣ ꯇꯧꯗꯅꯤ ꯏꯁꯥ ꯌꯥꯝ ꯁꯣꯛꯄꯅꯦ
ꯎꯝ ꯅꯪꯗꯤ ꯀꯔꯝ ꯀꯥꯟꯗ ꯌꯨꯝ ꯍꯟꯒꯦꯔꯣ
ꯈꯪꯗꯦ ꯍꯌꯦꯡꯌꯦꯡ ꯈꯟꯁꯤꯔꯅ ꯇꯧꯕꯅꯦ
ꯎꯝ ꯎꯝ ꯈꯪꯗ꯭ꯔꯦꯅꯦꯀꯣ ꯃꯇꯝꯁꯦꯀꯣ
ꯎꯝ
ꯑꯩꯗꯤ ꯀꯩ ꯍꯥꯏꯝꯅꯣ
ꯄ
ꯌꯥꯝ ꯁꯥꯏꯌꯦ ꯅꯪꯒꯤ ꯅꯦꯠꯋꯥꯛꯇꯣ ꯅꯨꯡꯉꯥꯏꯇꯕ ꯃꯥꯜꯂꯦꯀꯣ ꯁꯌꯦ ꯌꯥꯝ ꯌꯥꯝ ꯁꯌꯦ
ꯑꯗꯨ
ꯅꯪꯒꯅꯦꯦ ꯋꯥꯥꯛꯇꯣ ꯇꯥꯕ꯭ꯔꯣ ꯇꯥꯔꯕ
ꯇꯥꯏꯌꯦ
ꯅꯪꯒꯤ ꯅꯦꯠꯋꯥꯛꯇꯣ ꯅꯨꯡꯉꯥꯏꯇꯦꯀꯣ
ꯍꯣꯏ ꯑꯃꯨꯛ ꯈꯔ ꯈꯔ ꯅꯨꯡꯉꯥꯏꯇꯕ ꯃꯔꯛ ꯃꯔꯛꯇ ꯑꯗꯨꯃꯥꯏꯅ ꯇꯧꯋꯦ ꯍꯣꯏ ꯑꯗꯨ ꯑꯃꯨꯛ ꯅꯨꯡꯉꯥꯏ ꯑꯃꯨꯛ ꯅꯨꯡꯉꯥꯏꯇꯦ ꯇꯧꯕ ꯑꯗꯨꯇꯒꯤꯅꯤꯗ
ꯑꯩꯗꯤ ꯑꯗꯨꯝ ꯂꯩꯕꯒꯤꯔꯣ ꯈꯪꯗ ꯂꯩꯕꯒꯤꯔ ꯈꯪꯗꯦꯕꯀꯣ ꯑꯩꯗꯣ ꯏꯁꯥꯁꯨ ꯌꯥꯝ ꯋꯥꯏꯑꯦ
ꯑ ꯅꯪ ꯀꯇ꯭ꯔꯤꯒ ꯍꯥꯎꯗ꯭ꯔꯤ ꯇꯁꯟ ꯍꯥꯎꯗ꯭ꯔꯤ
ꯑꯌꯨꯛꯇ ꯆꯠꯂꯦ ꯏꯃꯥꯟꯅꯕꯤꯒ
ꯎꯝ
ꯑꯃꯈꯛꯇꯪ ꯂꯧꯋꯦ ꯄꯩꯁꯥ ꯂꯩꯇꯦ ꯍꯥꯏꯌꯦ ꯎꯝ ꯈꯣꯡꯅ ꯆꯠꯂ ꯄꯩꯁꯥ ꯂꯩꯇꯦ ꯍꯥꯏꯌꯦꯕꯀꯣ ꯑꯩꯈꯣꯏꯗꯣ
ꯎꯝ ꯄꯩꯁꯥ ꯋꯥꯗꯕ꯭ꯔ ꯃꯇꯝ ꯑꯣꯏꯕ ꯏꯅꯦ ꯍꯧꯖꯤ
ꯍꯣꯏ ꯃꯃꯥꯡ ꯆꯍꯤꯁꯨ ꯋꯥꯏꯑꯦ ꯍꯟꯗꯛ ꯁꯨ ꯋꯥꯏꯑꯦꯗ ꯃꯃꯥꯡꯁꯨ
ꯎꯝ ꯎꯝ
ꯑꯗꯣ ꯍꯟꯗꯛ ꯆꯍꯤꯁꯨ ꯋꯥꯏꯑꯦꯕ ꯑꯩꯈꯣꯏꯗ ꯑꯗꯨꯝ ꯋꯥꯔꯒ ꯂꯩꯗꯧ ꯃꯥꯜꯂꯦ
ꯌ ꯁꯥꯕ ꯂꯣꯏꯗꯝꯕꯤ ꯈꯔ ꯋꯥꯈꯤꯅꯤ ꯄꯩꯁꯥꯁꯨ ꯍꯥꯏꯔ ꯑꯃ ꯋꯥ ꯋꯥꯑꯦ ꯑꯃꯨꯛ ꯐꯪꯒꯗ꯭ꯔꯥ ꯍꯥꯏꯔꯒ ꯍꯁꯤꯅ ꯑꯃꯨꯛ ꯋꯥꯏꯑ ꯑꯗꯨꯃ ꯇꯧ ꯂꯩꯅꯤ ꯇꯥꯕ